ꯁꯤ ꯊꯥ ꯌꯥꯝ ꯐꯖꯩ
ꯑꯩꯒꯤ ꯅꯍꯥꯟ ꯇꯧꯕꯗꯨꯁꯨ ꯐꯖꯕꯅꯦ ꯑꯩ ꯉꯁꯤꯗꯤ ꯊꯣꯛꯇ꯭ꯔꯦ
ꯑꯩ ꯐꯝꯗ ꯐꯃꯨꯡꯗ ꯇꯨꯝꯃꯒ ꯑꯆꯥꯄꯣꯠ ꯁꯥꯏꯅ ꯁꯥꯏꯅ ꯊꯥ ꯌꯦꯡꯕ ꯌꯥꯝ ꯐꯖꯩ
ꯎꯝ
ꯅꯪꯒꯤ ꯕꯥꯠꯃꯟꯗꯨꯒ ꯀꯩꯅꯣ ꯇꯧꯕꯒꯤ ꯑꯩꯅ ꯊꯥꯈꯤꯕ ꯌꯥꯎꯗꯥꯏꯅꯦ ꯅꯪꯒꯤꯗꯣ ꯐꯨꯜ ꯃꯨꯟ
ꯑ ꯑꯥ
ꯀꯥꯅꯤ ꯀꯦ
ꯑꯩ ꯈꯟꯕ ꯑꯃ ꯂꯩꯅꯤꯡꯕꯃ ꯁꯦꯟꯗ꯭ꯔꯥꯛ ꯄꯔꯤꯡꯁꯦ ꯑꯣꯝꯕ ꯆꯪꯕꯩ ꯂꯝꯕꯤꯁꯦ ꯀꯪꯂꯥ ꯄꯥꯠ ꯃꯄꯥꯟꯗ ꯃꯥꯅ ꯐꯖꯅ ꯁꯦꯝꯃꯗꯤ ꯐꯖꯅ ꯗꯤ ꯈꯪꯅꯤ
ꯐꯗꯗꯣꯏꯅꯦ ꯀꯩꯅꯣ ꯑꯦꯁ ꯑꯗꯨꯗ ꯋꯥꯋꯥꯛꯀꯤꯡꯒ ꯆꯦꯟꯅꯗꯅ ꯃꯌꯥꯝꯗꯣ ꯑꯗꯨꯗꯨꯒ ꯃꯤꯅ ꯍꯥꯡꯆꯤꯠ ꯂꯥꯡꯕꯩ ꯂꯥꯛꯅ ꯑꯗꯨꯌꯥꯝꯗꯣ
ꯎ ꯃꯣꯏ ꯐꯖꯅ ꯊꯥꯔꯒ
ꯔꯤꯜꯁꯦ ꯌꯥꯝ ꯊꯣꯛꯏꯗꯅ ꯑꯩꯒꯤ ꯄ꯭ꯔꯣꯖꯦꯛꯇꯣ ꯀꯩꯅꯣꯅ ꯔꯤꯖꯦꯛ ꯇꯧ ꯇꯧꯔꯛꯦ ꯇꯧꯕꯦꯗ ꯑꯩꯈꯣꯏꯒꯤ ꯄ꯭ꯔꯣꯖꯦꯛꯁꯤꯗꯤ ꯑꯩꯅ ꯏꯕꯤ ꯇꯥꯗꯣꯏꯅꯤꯅꯦꯦ
ꯎꯝ
ꯄꯩꯁꯥꯏꯗꯕ ꯇꯧꯣ
ꯍ ꯋꯥ
ꯃꯣꯏꯅ ꯇꯧꯅꯤꯡꯗꯕꯅꯤ
ꯎꯝ ꯎ
ꯑꯥ ꯇꯥꯅ ꯁꯦꯝꯂꯒꯗꯤ ꯎ
ꯄꯣꯁꯇꯥꯗ ꯌꯥꯗ ꯄ ꯁꯦꯝꯕꯗ ꯑꯗꯨꯒ ꯀꯩꯅꯣ ꯏꯁꯤꯡꯂꯣꯝ ꯊꯪꯕꯁꯨ ꯍꯥꯏꯗꯅ ꯑꯗꯨꯃꯥꯏꯅ ꯐꯖꯅ ꯁꯦꯝꯃꯤꯗꯅ ꯑꯗꯨꯒ ꯃꯈꯥ ꯑꯃꯣꯝ ꯊꯪꯕ ꯁꯠꯇꯨꯗ ꯀꯦꯐꯦ ꯑꯗꯩ ꯗꯨꯀꯥꯟ ꯄꯔꯦꯡ ꯐꯝꯕ
ꯑꯗꯨꯒ ꯌꯦꯡꯉꯨꯅꯦ ꯅꯍꯥꯟꯒꯤ
ꯗꯁꯕꯤꯟꯗꯤ ꯊꯝꯁꯨ ꯊꯝꯅ ꯀꯣꯕꯔ ꯃꯌꯥꯝ ꯆꯈꯥꯏꯔꯒ ꯑꯩ ꯍꯦꯛꯇ ꯆꯥ ꯍꯣꯡꯗꯣꯛꯑꯝꯃꯦ ꯍꯦꯛꯇ ꯉꯥꯡꯉꯦꯕ ꯗꯁꯕꯤꯟꯁꯦ ꯃꯐꯝ ꯈꯨꯗꯤꯡꯒꯤ ꯀꯛꯆꯤꯡ ꯈꯨꯗꯤꯡꯒꯤ ꯊꯪꯗꯨꯅꯦꯕ ꯑꯩꯈꯣꯏꯒꯤꯗꯤ
ꯎꯝ
ꯁꯤꯒꯤꯗꯤ ꯑꯗꯨꯝ ꯃꯐꯝ ꯃꯐꯝ ꯈꯨꯗꯤꯡ ꯐꯝꯃ ꯂꯩꯔꯕꯅꯦ ꯑꯗꯨꯒ ꯃꯣꯏ ꯃꯁꯥꯅꯁꯨ ꯁꯥꯎ ꯁꯥꯎꯁꯨ ꯈꯣꯒꯠꯆꯔꯤ ꯁꯁꯨ ꯌꯥꯝ ꯒ꯭ꯌꯥꯟ ꯇꯥꯗꯕꯕꯁꯤꯕꯨꯑ ꯃꯣꯏꯅ ꯃꯆꯦ ꯑꯃ ꯗꯁꯕꯤꯟ ꯊꯝꯗ꯭ꯔ ꯑꯗꯨꯝ ꯄꯨ ꯁꯠ ꯌꯥꯈ꯭ꯔꯕ ꯃꯤꯁꯨ ꯅꯠꯇ꯭ꯔꯥ
ꯎꯝ
ꯄꯨꯔꯒ ꯀꯩꯁꯨ ꯆꯠꯅꯗꯕꯅꯦꯕ ꯀꯃꯥꯏꯅ ꯄꯨꯔ ꯆꯠꯇꯣꯏꯅꯣ ꯑꯗꯨꯗꯤ ꯃꯤ ꯃꯩ ꯊꯥꯗꯣꯛꯑꯒꯗ꯭ꯔꯕꯗ ꯃꯩ ꯊꯥꯗꯣꯛꯄꯁꯨꯐꯕ ꯅꯠꯇꯦ ꯑꯗꯨꯗꯤ ꯅꯨꯡꯁꯤꯠ ꯅꯨꯡꯃꯥꯡꯕ ꯍꯨꯝꯕ ꯑꯣꯏꯔ ꯃꯁꯨꯨ ꯑꯗꯒꯤ ꯃꯤꯅ ꯀꯧꯊꯜꯒꯤ ꯈꯣꯠꯊꯈꯤꯕ ꯑꯣꯏꯔꯁꯨ
ꯑꯗꯨꯒꯁꯨ ꯃꯌꯥꯝ ꯂꯩꯉꯗ ꯗꯁꯕꯤꯟ ꯊꯝꯁꯨ ꯊꯝꯅꯂꯛ ꯃꯤ ꯑꯃꯈꯛꯇꯪꯅ ꯕꯣꯇꯜ ꯑꯃ ꯍꯨꯟꯗꯣꯛꯑꯝꯃꯦ ꯑꯃꯅ ꯑꯃꯨꯛ ꯕꯣꯇꯜ ꯑꯃ ꯍꯨꯟꯗꯣꯛꯑꯝꯃꯦ ꯑꯗꯨꯗꯤ ꯐꯅꯌꯥꯝ ꯌꯥꯝꯗ꯭ꯔꯦ
ꯑꯩ ꯕꯣꯇꯜ ꯑꯃ ꯑꯃꯈꯛꯇꯪꯁꯤꯅ ꯀꯩꯗꯧꯔꯨꯅꯤꯅ ꯃꯤꯅ ꯊꯝꯂꯝꯕꯗꯣ ꯑꯗꯨꯝ ꯍꯨ ꯇꯣꯛꯑꯝ ꯑꯃꯅꯤ ꯑꯗꯒꯤ ꯃꯤ ꯑꯃꯃꯝꯅ ꯑꯗꯨꯝ ꯍꯨꯟꯗꯣꯔꯛꯄꯗꯗꯤ ꯑꯗꯨꯝ ꯌꯥꯝ ꯇ ꯅꯣꯡꯃꯗ ꯁꯦꯟꯗ꯭ꯔꯥ ꯂꯥꯛꯑꯦ ꯃꯤ ꯀꯌꯥꯝꯁꯨꯦ ꯑꯃꯨ
ꯑꯗꯁꯨ ꯀꯪꯂꯥ ꯄꯥꯠ ꯄꯥꯠꯂꯤꯡꯗ ꯇꯒꯣ ꯑꯗꯨꯃꯥꯏꯅ ꯃꯥ ꯌꯥꯟ ꯇꯣꯃꯤꯅꯤ
ꯇꯧꯅ ꯜꯂꯤꯕꯣꯜ
ꯀ ꯇꯉꯣ ꯇꯁ
ꯀꯩꯅꯣꯒꯤꯗꯤ ꯑꯥꯏ ꯑꯦꯁ ꯅꯨꯄꯥ ꯑꯥꯏ ꯑꯦꯁ ꯅꯨꯄꯥꯅ ꯂꯝꯕꯤ ꯁꯦꯝꯈꯤꯕꯗꯣ
ꯎꯝ ꯎꯈ꯭ꯔꯨꯜꯗ ꯀꯩꯅꯣꯅ ꯋꯥꯀꯔꯅ ꯚꯦꯂꯦꯖ ꯚꯤꯂꯦꯖꯔꯁꯤꯡꯗꯨꯅ ꯑꯣꯏꯍꯜꯂꯒ ꯎ
ꯈꯔ ꯂꯥꯏꯗꯅ ꯑꯁꯤꯒꯨꯝꯕ ꯀꯩꯅꯣꯒꯨꯝꯕ ꯆꯪꯉꯗꯤ ꯅꯪ ꯇꯧꯅꯤꯡꯉꯤ
ꯎ ꯃ ꯊꯥꯗꯦ ꯌꯥꯔ
ꯑꯗꯩ ꯃꯣꯏꯔꯥꯡ ꯇꯨꯔꯦꯟꯁꯤ ꯐꯖꯅ ꯏꯁꯤꯡꯁꯤ ꯂꯩꯇ꯭ꯔꯕ ꯈꯪꯗ ꯏꯁꯤꯡ ꯌꯥꯝ ꯆꯦꯟꯊꯔꯦ ꯍꯥꯏꯕ ꯅꯣꯡ ꯆꯨꯕ ꯍꯟꯊꯔꯕꯅꯤꯅ
ꯎꯝ ꯃꯣꯏꯔꯥꯡ ꯇꯨꯔꯦꯟꯗꯤ ꯁꯦꯝꯗ ꯐꯖꯅ ꯁꯦꯝꯃꯦ ꯃꯣꯏꯦ
ꯎꯝ ꯀ ꯃꯇꯝ ꯆ
ꯑꯁꯥꯏ ꯃꯦꯝꯃ ꯕ꯭ꯂꯁ ꯇꯦꯁ ꯇꯧꯕꯗ ꯈꯖꯥꯏꯅ ꯀꯟꯅ ꯀꯟꯅꯅꯤꯁꯦ ꯃꯆꯨ ꯃꯥꯟꯅꯗꯕꯅꯤ ꯍꯜꯂꯛꯏꯁꯦ ꯑꯩꯅ
ꯍꯩꯄꯥ ꯁꯥꯕꯗꯤꯅ ꯃꯣꯡꯃ
ꯍꯧ ꯎꯝ ꯃꯥꯏ ꯇꯦꯁꯇꯔꯅꯤ ꯑꯣꯏꯍꯜꯂ ꯄ꯭ꯂꯁ ꯅꯥꯀꯟ ꯅꯥꯀꯟ ꯑꯅꯤꯁꯤ ꯃꯆꯨ ꯃꯥꯟꯅꯗꯣꯏꯅꯦꯕ ꯑꯗꯨꯗꯣ ꯑꯩꯅ ꯃꯆꯨꯝ ꯃ ꯅꯠꯇ꯭ꯔꯦꯛꯇ ꯁꯦꯝꯃꯔꯒ ꯅꯨꯨꯔꯥꯟ ꯅꯥꯟꯒꯨꯝ ꯅꯥꯜꯂꯤꯅꯦ ꯃꯥꯏꯁꯤꯗ
ꯎ ꯕ꯭ꯔꯁꯁꯦ ꯂꯣꯏ ꯂꯩꯔꯔꯗꯤ ꯑꯁ ꯀꯩꯅꯣ ꯈꯇꯪ ꯎꯝ ꯀꯩꯁꯨꯝ ꯌꯦꯅꯗ ꯍꯥꯟꯅ ꯂꯩꯔꯝꯗꯅ ꯑꯗꯨꯒ ꯄꯩꯁꯨꯝꯒꯤ ꯆꯪꯅꯕꯗꯨꯒ ꯂꯩꯔꯕ ꯑꯗꯨꯒ ꯍꯥꯟꯅ ꯆꯠꯂꯒꯦ ꯈꯜꯂꯦ ꯃꯥꯏꯅꯥꯛꯇ ꯄꯩꯁꯥ ꯆꯥꯎꯋꯤ ꯃꯥꯥꯏ
ꯁꯁꯨ ꯄꯥꯝꯃꯤ
ꯃꯣꯏꯔꯇꯣ ꯎ ꯅꯨꯡꯉꯔꯣꯏ ꯂꯩꯕ ꯄꯥꯝꯗ
ꯅꯨꯡꯉꯥꯏꯔꯛꯏ
ꯎꯝ
ꯃꯣꯏꯅꯤ
ꯄ꯭ꯔꯥꯏꯚꯦꯠꯁꯤꯁꯨ ꯑꯝꯇ ꯂꯩꯇ꯭ꯔꯦ ꯃꯣꯏꯗ ꯄ꯭ꯔꯥꯏꯚꯦꯠꯁꯤꯁꯨ ꯑꯝꯇ ꯂꯩꯔꯦ
ꯑꯄꯥ ꯃꯊꯟꯗ ꯑꯣꯏꯔ ꯈꯔ ꯁꯨꯝ ꯐꯕꯀꯣ ꯑꯥ ꯃꯊꯟ ꯂꯩꯃꯦꯕ ꯑꯗꯨꯗꯤ ꯃꯤ ꯑꯅꯤ ꯁ ꯁꯨ ꯆꯟꯈꯦ ꯅꯨ ꯇꯨꯡꯉꯥꯟ ꯇꯣꯡꯉꯥꯟ ꯆꯅꯩꯔ ꯑꯗꯨꯝ ꯃꯥꯆꯈꯤ ꯀꯥꯟꯅ ꯑꯉꯥꯡꯗꯨꯅ ꯑꯗꯨꯝ ꯑꯗꯨꯗ ꯑꯗꯨ ꯄꯣꯠꯁꯤꯟꯅꯒꯦꯗꯤꯒꯦꯁꯨ ꯅꯠꯇꯦ
ꯀꯧ ꯀꯧꯅꯗꯦ ꯑꯅꯤꯗꯣ
ꯂꯩꯁꯨ ꯂꯩꯃꯤꯅ ꯇꯧꯕ ꯂꯩꯁꯨ ꯂꯩꯔꯗꯕ ꯃꯥ ꯐꯣꯡꯑꯣꯏ ꯁꯦꯅꯕ ꯌꯥ ꯆꯠ ꯅꯨꯡꯉꯥꯏꯗꯣꯛꯑꯣ
ꯍꯪ ꯑꯗꯨꯅ ꯄꯥꯏ ꯦꯁꯤꯤ ꯐꯉꯜ ꯑꯩꯈꯣꯏ ꯃꯆꯦꯜ ꯀꯥꯗꯤ ꯃꯟꯖꯩ ꯋꯥꯅꯤ ꯑꯃꯒꯤ ꯑꯃꯒꯤ ꯉꯥꯡꯕꯗꯤ ꯇꯥꯟꯅꯗꯦ
ꯎ ꯐ
ꯔꯨꯝꯃꯤꯠ ꯃꯅꯨꯡꯗꯕꯨꯗꯤ ꯇꯥꯟꯅꯔꯦꯀꯣ ꯑꯗꯨꯗꯤ ꯑꯗꯨ ꯅꯠꯇ꯭ꯔꯗ ꯑꯥꯎꯁꯥꯏꯠꯒꯤꯗꯤ ꯇꯥꯟꯅꯗꯦꯕ
ꯑꯥꯎꯠꯁꯥꯏꯗꯤ ꯂꯨꯝ ꯊꯪꯅꯕ ꯇꯥꯟꯅꯗꯕ
ꯎꯝ
ꯍꯥꯏꯅꯦ ꯅꯪ ꯕꯨꯠ ꯃꯥꯜꯂꯗꯅ ꯀꯪꯂꯥ ꯆꯠꯇ꯭ꯔꯤꯕ
ꯍꯣꯏ ꯍ ꯍꯣꯏ ꯍꯒꯠꯂ
ꯣꯠꯇꯗꯤꯤ ꯐꯖꯅ ꯃꯥꯟꯕꯅꯤ
ꯁꯨꯝ ꯂꯩꯔꯝꯗ ꯍꯩꯅꯔꯦ
ꯑꯗꯨꯝ ꯀ꯭ꯂꯥꯁ ꯇꯧꯕꯋꯤ ꯄꯨꯂꯞ ꯄꯨꯂꯞ ꯑꯗꯨꯝ ꯊꯣꯛꯄ ꯅꯠꯇ꯭ꯔꯅ
ꯎꯝ
ꯎꯝ ꯏꯇꯣꯡ ꯑꯗꯨꯣꯡ ꯀꯨꯝꯊꯔꯛꯄ ꯍꯥꯏꯗꯤ ꯌꯥꯝ ꯐꯔꯛꯅꯦꯕ ꯅꯪꯒꯤꯁꯦ
ꯎꯝ
ꯏꯇꯣꯟꯝꯗꯣ ꯑꯃꯛ ꯀꯨꯝꯊꯔꯛꯄꯩꯗꯤ ꯌꯥꯝ ꯐꯔꯛꯃꯦꯕ
ꯎꯝ ꯍꯣꯏ ꯃꯦꯛꯇꯤ ꯄꯨꯂꯞ ꯂꯩꯃꯤꯟꯅꯃꯤꯅ ꯑꯗꯨꯕꯨꯗꯤ ꯋꯥꯗ꯭ꯔꯦ
ꯅ ꯃꯥꯗꯨꯁꯨ ꯍ ꯇꯔꯝꯗꯥ ꯃꯥꯗꯨ ꯍꯥꯟꯊꯔꯝꯗꯥꯏ
ꯇꯥꯗꯦ ꯃꯥ ꯈꯟꯕ ꯌꯥꯎꯗꯦ ꯥꯏꯅꯦ ꯃꯍꯨꯠ ꯂꯩꯒꯦ ꯇꯧꯔꯝꯕꯗꯨꯗ ꯀꯥ ꯇꯗ ꯕꯤꯠ ꯂꯤꯇꯦ ꯇ
ꯍ ꯀꯗꯥꯏꯗꯒꯤꯩꯅꯣ ꯍꯣꯁꯄꯤꯇꯥꯜꯐ ꯃꯥꯥꯡꯂꯣꯏ
ꯍꯥꯏꯗꯤ ꯑꯇꯣꯞꯄꯁꯤꯡꯗꯨꯗꯤ ꯂꯣꯏ ꯐꯖꯩꯗꯅ ꯑꯩꯈꯣꯏ ꯅꯪ ꯍꯥꯟꯗꯦ ꯍꯥꯏꯕꯗꯣ ꯆꯪꯉꯒ ꯌꯦꯡꯉꯨꯀꯥꯟꯗ ꯅꯠꯇ꯭ꯔꯥ
ꯎꯝ
ꯑꯗꯨꯗ ꯈꯤꯇꯪ ꯁꯀꯤ ꯁꯣꯛꯀꯤꯡ ꯑꯣꯏꯔꯔ ꯑꯃ ꯈꯣꯡꯆꯥꯡ ꯃꯄꯥꯟꯗꯤ ꯀꯩꯅꯣꯒꯤꯅꯤ ꯕꯤꯖꯣꯔꯥꯗꯗꯤ ꯍꯣꯏꯀꯗꯥ
ꯍꯥ
ꯃꯥꯗꯤ ꯀꯔꯝꯕ ꯍꯣꯁꯇꯦꯜꯗ ꯇꯥꯛꯑꯒꯦ ꯍꯥꯏꯕ
ꯅꯅꯣ
ꯈꯣꯡꯖ ꯄꯥꯟꯒꯤꯗꯣ ꯀꯕꯤ
ꯑꯁ ꯃ ꯄꯥꯟꯅꯤꯔ ꯄꯥꯇ ꯇꯥꯔ
ꯐꯥꯏꯚ
ꯎꯝ
ꯎꯝ ꯍꯦꯛꯇ ꯀꯣꯠꯂꯒ ꯅꯣꯏ ꯂꯪꯉꯛꯄꯅꯦꯕ
ꯎꯝ ꯃꯤꯒꯤꯗ ꯂꯩ ꯃꯤꯒꯤꯗ ꯅꯨꯡꯉꯥꯏꯅ ꯂꯩꯕꯕꯨꯗꯤ ꯏꯁꯥꯗ ꯋꯥꯂꯤꯕꯅꯤꯅ ꯐꯩ ꯀꯟꯕ ꯑꯃ ꯑꯃ ꯄ꯭ꯔꯣꯕ꯭ꯂꯦꯝ ꯂꯥꯛꯄꯗꯁꯨ ꯏꯁꯥꯒꯤꯗꯅ ꯐꯕ
ꯅꯪ ꯄꯥꯔꯃꯤꯁꯟ ꯇꯥꯡ ꯄꯣꯠ ꯍꯥꯏꯁꯦ ꯅꯠꯇ꯭ꯔꯥ
ꯎꯝ
ꯑꯗꯣ ꯑꯃꯇꯪ ꯄꯤꯔꯗꯣꯏꯔꯣ ꯅꯪꯒꯤꯁꯦ ꯑꯗꯨꯝ
ꯃꯤ ꯂꯥꯛꯑꯗꯤ ꯂꯩꯃꯤꯟꯅꯔꯦ ꯂꯥꯛꯇꯗꯤ ꯇꯣꯛꯑꯦ
ꯑ ꯅꯣꯏꯒꯤꯗꯣ ꯑꯗꯨꯝ ꯃꯦꯛꯑꯞ ꯇꯧꯕꯁꯨ ꯇꯜꯂꯅꯤꯗ ꯄꯪꯂꯩ ꯃꯔꯩꯒꯦ ꯈꯜꯂꯝꯃꯅꯤꯕ ꯅꯪ
ꯎꯝ
ꯁꯦꯝꯅꯤꯡꯗꯧ ꯃꯥꯟꯗꯦꯕ ꯑꯩꯁꯨ ꯇꯁꯦꯡꯅ ꯑꯗ ꯁꯦꯝꯕ ꯀꯩꯩꯅꯣ ꯊꯣꯛꯇꯣꯏꯁꯤꯕꯣ
ꯃꯥ ꯀꯩꯅꯣ ꯗꯊꯣ
ꯅꯪ ꯑꯗꯨꯝ ꯂꯩꯅꯤꯁꯨ ꯅꯠꯇꯦ ꯋꯥꯜ ꯄꯦꯄꯔ ꯅꯞꯁꯤꯟꯒꯦꯁꯨ
ꯑ ꯄꯩꯁꯥ ꯌꯥꯝ ꯄꯥꯏꯗꯅ ꯑꯔꯦꯝꯕꯗ ꯍꯨꯟꯗꯣꯛ ꯅꯤꯁꯨ ꯅꯠꯇꯦ
ꯑꯠꯇꯦ ꯑꯗꯒꯤ ꯍꯣꯏ ꯔꯨꯝꯗꯣ ꯐꯖꯔꯦꯅ ꯀꯜꯂꯣ ꯃꯄꯥꯟꯊꯣꯛꯑꯀꯥꯟꯗ ꯕꯤꯠ ꯑꯃꯨꯛ ꯇꯦꯛꯑꯅꯤ
ꯑꯗꯨꯅꯦ ꯕꯤꯠꯁꯨ ꯇꯦꯛꯀꯅꯤ ꯍꯥꯏꯕ
ꯎꯝ
ꯎꯝ ꯇꯣꯏꯂꯦꯠ ꯈꯔ ꯅꯛꯑꯝꯃꯗꯤ
ꯆꯠꯂꯗꯤ ꯅꯪꯒꯤ ꯃꯊꯪ ꯍꯥꯏꯗꯤ ꯎꯝ ꯃꯃꯥꯡ ꯅꯠꯇꯕ ꯃꯊꯪꯗꯁꯨ ꯃꯤ ꯂꯩꯔꯤ ꯅꯠꯇ꯭ꯔꯣ
ꯎꯝ ꯂꯩꯔꯛ ꯂꯩꯔꯝꯃꯦ ꯑꯗꯣ ꯍꯧꯖꯤꯛꯇꯤ ꯂꯩꯇ꯭ꯔꯦ
ꯑꯪꯅ ꯈꯋꯥꯏ ꯑꯔꯣꯏꯕꯔꯣ
ꯎꯝ
ꯑꯣ ꯀꯩꯁꯨ ꯀꯥꯏꯗꯦꯗ
ꯑꯗꯣ ꯀꯤꯝꯇꯗꯤ ꯈꯟꯗ꯭ꯔꯦꯗ ꯁꯨꯝ ꯂꯩꯔꯕꯅꯤꯅ
ꯎꯝ ꯑꯁ ꯑꯍꯥꯟꯕꯗꯤ ꯅꯪꯅ ꯍꯥꯏꯔꯝꯕ ꯃꯌꯥꯝꯗꯣ
ꯎꯝ